ꯎ ꯍꯜꯂꯣ
ꯑꯩ ꯁꯣꯔ ꯍꯣꯟꯕꯒꯤ ꯃꯈꯣꯟꯜ ꯍꯥꯟꯅ ꯇꯥꯏꯅꯦ ꯅꯪ ꯅꯪ ꯍꯤꯡꯕ ꯃꯥꯜꯂꯤꯅꯦ ꯁꯣꯔꯣꯝ ꯑꯃ ꯍꯥꯟꯅ ꯇꯥꯏ
ꯅꯣꯏꯁꯤꯒꯤ ꯒ꯭ꯔꯥꯎꯟꯁꯦ ꯈꯣꯡꯎꯞ ꯑ ꯑꯁꯤ ꯇꯣꯡꯕ ꯁꯥꯟꯅꯕꯒꯤ ꯅꯨꯡꯉꯥꯏꯕꯒꯤ ꯆꯥꯡꯁꯤ ꯌꯧꯔꯕ ꯃꯥꯜꯂ ꯅꯣꯡ ꯈꯖꯤꯛꯇꯪ ꯆꯨꯒ ꯍꯥꯏꯗꯤ
ꯎꯝ ꯑꯦꯁ ꯑꯗꯨꯗꯕꯒ ꯆꯃꯥꯟꯅ ꯏꯗ ꯍꯥꯏꯖꯤ ꯇꯪ ꯇꯥꯔꯒ ꯎꯝ ꯍꯣꯏꯕꯥ ꯐꯥꯎ ꯆꯧꯠꯇꯦꯗ
ꯑꯗꯨ ꯈꯔ ꯆꯣꯠꯂꯗꯤ ꯅꯨꯡꯉꯥꯏꯒꯗꯕꯅꯤꯅꯦ
ꯎꯝ ꯃꯥ ꯄꯤꯁꯦ ꯇꯣꯇ
ꯍ ꯃꯤ ꯌꯥꯝꯅ ꯂꯥꯛꯑꯕꯣ ꯅꯣꯏꯅ
ꯇꯥꯛꯁꯤꯗ ꯍꯧꯖꯤꯛ ꯑꯍꯨꯝ ꯈꯛꯇꯅꯦ ꯇ꯭ꯔꯤ
ꯑꯩꯈꯣꯏꯗꯤ ꯅꯣꯡ ꯆꯨꯏꯅꯦ ꯍꯧꯖꯤꯛ ꯈꯔ ꯇꯣꯛꯈ꯭ꯔꯦ ꯌꯥꯝ ꯀꯟꯅꯗꯤ ꯅꯠꯇꯦ ꯑꯗꯨ ꯂꯩꯕꯥꯛꯀꯁꯨ ꯂꯣꯏ ꯆꯣꯠꯂꯦ
ꯃꯝꯕꯨꯗꯤꯤ ꯌꯥꯝ ꯃꯝꯕꯁꯨ ꯌꯥꯎꯏꯤ ꯌꯥꯝ ꯍꯥꯡꯕꯁꯨ ꯌꯥꯎꯏꯤ ꯉꯥꯟꯕꯁꯨ ꯌꯥꯎꯏꯤ
ꯂꯩꯆꯦꯜꯅ ꯄꯨꯡ ꯄꯩ ꯄꯩꯔ ꯂꯩꯕ꯭ꯔꯥꯅꯦ ꯑꯩꯈꯣꯏꯗꯗꯤ ꯑꯁ ꯄꯩꯅꯦ
ꯀꯌꯥꯄꯥꯏꯗꯔ
ꯂꯩꯇꯕꯗꯤ ꯑꯣꯏꯔꯝꯅꯤꯀꯣ
ꯅꯣꯏ ꯑꯗꯨ ꯍꯥꯏꯁꯤꯦ ꯌꯥꯝꯅ ꯂꯥꯏꯔꯕ ꯑꯣꯏꯔꯕꯝꯅꯤꯅ ꯂꯥꯏꯆꯤꯜ ꯐꯥꯎ ꯂꯩꯇ꯭ꯔꯗꯤ
ꯎꯝ ꯑꯦ ꯏꯕ ꯌꯥꯝ ꯂꯥꯏꯕ ꯇꯥꯏꯞꯇ ꯂꯩ ꯍꯧꯖꯤꯛꯁꯦ
ꯑꯗꯣ ꯍꯌꯦꯡꯅꯤ ꯑꯩꯈꯣꯏ ꯑꯦꯟꯁꯥꯡ ꯍꯥꯎꯅꯤꯅꯤ ꯍꯥꯏꯔꯤꯅꯤ ꯃꯣꯏꯅ
ꯏꯖꯥꯡꯗꯤ ꯁꯣꯏꯔꯣꯏ ꯍꯥꯏꯕ꯭ꯔꯥ
ꯍꯣꯏꯒꯗꯕ ꯃꯥꯟꯗ꯭ꯔꯦ ꯍꯣꯏ
ꯎꯝ
ꯁꯥ ꯅꯠꯇ꯭ꯔꯗꯤ ꯉꯥꯗꯤ ꯁꯣꯏꯗ꯭ꯔꯦꯗꯤ ꯍꯥꯏꯌꯦ
ꯑꯁ ꯑꯩ ꯅꯪ ꯂꯥꯏꯍꯧ ꯑꯩ ꯆꯠꯄꯤꯌꯧꯔꯥ
ꯍꯣꯏ ꯔꯤꯖꯥꯚ ꯂꯥꯛꯑꯣꯈꯔꯤ
ꯅꯪꯒꯤ ꯃꯍꯨꯠ ꯁꯤꯜꯂꯁꯦ ꯑꯩ ꯁꯤꯟꯕꯤꯔꯒꯦ
ꯍꯣꯏ ꯍꯣꯏ ꯍꯌꯦꯡ ꯈꯛꯇꯒꯤꯀꯣ
ꯑ
ꯁꯤꯅꯗ ꯒꯥꯔꯤ ꯔꯤꯖꯥꯕ ꯂꯑꯒ ꯍ ꯃꯣꯏꯁꯤ ꯄꯩꯁꯥ ꯄꯤꯗꯦꯅ ꯑꯃꯨꯛ ꯐ꯭ꯔꯤꯗ ꯂꯥꯛꯑꯗꯤ ꯅꯨꯡꯉꯥꯏꯔꯅꯤ
ꯊꯃꯣꯏꯗꯣ ꯃꯇꯆꯦꯠ ꯃꯆꯦꯠ ꯀꯥꯏꯗꯕꯅꯤꯅꯦ
ꯎ
ꯅꯣꯏꯁꯤꯦ ꯁꯅꯥꯏꯁꯦ ꯀꯅꯥꯒꯤꯕꯣꯅꯣ
ꯑꯩꯈꯣꯏꯝ ꯃꯣꯏ ꯂꯩꯕꯅꯦ ꯍꯥꯏꯗꯤ ꯑꯉꯥꯡ ꯑꯥ ꯄꯩꯁꯥ ꯌꯥꯝ ꯇꯥꯡꯕ ꯅꯠꯇꯦ ꯆꯥꯝꯔꯤꯀꯥꯒꯤ ꯕꯣꯅꯤ ꯑ ꯑꯁ ꯍꯧꯖꯤꯛꯇꯤ ꯌꯥꯗꯦ ꯅꯍꯥꯟꯅꯦ ꯑꯁꯤ ꯁꯥꯟꯅꯕꯗ ꯍꯨꯏ ꯑꯁ ꯀꯩꯅꯣꯗꯣ ꯌꯥꯝ ꯆꯥꯎꯕ ꯍꯨꯏꯗꯣ ꯆꯦꯟꯁꯤꯜꯂꯒ ꯑꯁ ꯆꯨꯞꯄꯒ ꯆꯦꯟꯈꯤꯕꯒꯤ ꯋꯥꯅꯤꯗ ꯆꯨꯞꯄꯁꯨ ꯑꯃꯈꯛ ꯅꯠꯇꯕ ꯃꯔꯤ ꯃꯉꯥ ꯆꯒ ꯑꯁ ꯃꯥꯒꯤ ꯍꯣꯒꯦ ꯍꯣ ꯇꯧꯒꯦ ꯇꯧꯔꯒ ꯃꯄꯨꯗꯨꯗ ꯄꯩꯁꯥ ꯈꯔ ꯂꯧꯋꯦ ꯑꯗꯨꯒ ꯑꯗꯨ ꯄꯩꯁꯥꯗꯣ ꯑꯃꯨꯛ ꯏꯟꯁꯥꯡ ꯑꯦꯟꯁꯥꯡ ꯂꯩꯔꯒ ꯆꯥꯕ
ꯅ ꯀꯗꯖꯤꯗꯤ ꯌꯥ ꯦ ꯑꯃꯨꯛꯇꯤ ꯍꯟꯕ ꯌꯥꯗ꯭ꯔꯣ ꯍꯨꯏ
ꯁꯤꯒꯗꯤ ꯐꯗ ꯍꯥꯏ ꯑꯩꯈꯣꯏꯗꯤ ꯑꯗꯨꯝ ꯂꯩꯔꯤꯕꯅꯤ ꯌꯥꯝ ꯆꯤꯛꯑꯒ ꯆꯦꯟꯕꯗꯣ ꯄꯨꯁꯨ ꯃꯄꯥꯟꯗ ꯂꯩꯕ ꯑꯗꯨꯗ ꯀꯩꯅꯣ ꯇꯧꯕꯅꯦ ꯑꯁ ꯑꯩꯈꯣꯏ ꯑꯉꯥꯡ ꯕꯕꯥꯗꯨꯅꯀꯣ
ꯑꯥ
ꯁꯤꯕꯣꯠꯁꯤ ꯇꯥꯡꯕꯅꯦ ꯑꯗꯨꯃꯥꯏ ꯍꯥꯏꯔꯒ ꯃꯣꯏ ꯁꯅꯦ ꯈ ꯀꯗ꯭ꯔꯛ ꯌꯥꯝ ꯇꯧꯏꯦ ꯈꯊ꯭ꯔꯛ ꯀꯊ꯭ꯔꯛ ꯃꯊ꯭ꯔꯛ ꯌꯥꯝ ꯇꯧꯏꯦꯅꯦ ꯃꯣꯏꯗꯣ ꯄꯩꯁꯥ ꯀꯩꯅꯣ ꯆꯥꯝꯃꯉꯥ ꯀꯣ ꯆꯥꯝꯃꯉꯥ ꯑꯦꯀꯥꯎꯟꯗ ꯀꯥꯞꯄꯤꯔꯒꯦ ꯍꯥꯏꯔꯒ ꯀꯥꯞꯈꯤꯕꯅꯦꯕ ꯀꯥꯕꯒ ꯆꯠꯈꯤꯕ ꯑꯗ ꯂꯤꯁꯤꯡ ꯑꯍꯨꯝ ꯐꯛꯇꯛ ꯀꯥ ꯄꯤꯔꯝꯃꯦ ꯑꯩꯈꯣꯏꯁꯨ
ꯆꯍꯨꯝ ꯍꯥꯏꯌꯣꯅꯦ ꯆꯍꯨꯝ ꯍꯥꯏꯌꯣꯅꯦ
ꯑꯣ ꯆꯍꯨꯝ ꯆꯍꯨꯝ ꯑꯣ ꯑꯣ ꯑꯁ
ꯄꯨꯡ ꯀꯥ ꯄꯤꯔꯝꯃꯦ ꯑꯗꯨꯗ ꯃꯣꯏꯁꯨ ꯃꯆꯤꯟ ꯊꯤꯌꯦ ꯑꯗꯨꯒ ꯀꯔꯤꯁꯨ ꯕꯣꯣꯔꯁꯦ ꯐꯠꯇꯕꯅꯤꯅ ꯑꯩꯈꯣꯏ ꯁꯨꯝ ꯆꯤꯟ ꯊꯤꯕꯅꯤꯅ ꯑꯁ ꯑꯗꯨꯝ ꯌꯥꯔꯤꯁꯤꯗ ꯅꯣꯏ ꯁꯥꯟꯅꯕ ꯂꯣꯏꯔꯒ ꯆꯪꯉꯦ ꯑꯗ ꯌꯦ ꯀ ꯑꯃ ꯂꯩꯔꯦ ꯆꯖꯦꯅ ꯆꯃꯤꯅꯔꯦ
ꯍ ꯃꯄꯨꯗ ꯎꯔꯗ ꯍꯧ ꯃꯄꯨꯗ ꯎꯔꯗꯤ ꯅꯣꯛꯅꯤꯡꯉꯝꯃꯨꯅꯤ
ꯃꯣꯏ ꯃꯣꯏ ꯃꯣꯏꯁꯨ ꯑꯗꯨ ꯅꯨꯃꯤꯠ ꯈꯛꯇ ꯂꯥꯛꯄꯅꯦ ꯃꯣꯏ ꯋꯥꯛꯀꯤꯡ ꯂꯥꯛꯄꯗꯣ ꯑꯣ ꯃꯇꯝꯗꯒꯤꯁꯨ ꯃꯇꯝꯗꯤ ꯂꯥꯛꯇ꯭ꯔꯦ ꯀ ꯒꯦꯔ ꯈꯪꯗ ꯍ ꯏꯗꯣ ꯃꯥꯗꯣ ꯃꯥꯗꯣ ꯃꯆꯤꯟ ꯌꯥꯝ ꯀꯩꯅꯣ ꯇꯧꯕꯒꯤ ꯆꯥꯎꯕꯒꯤꯀꯣ ꯕꯣꯜꯗꯨꯁꯨ ꯅꯨꯡꯁꯤꯠ ꯌꯥꯝ ꯀꯟꯗꯕꯒꯤ ꯆꯤꯛꯄ ꯌꯥꯕꯅꯦꯕ ꯑꯗꯣ ꯍꯨꯏ ꯈꯔꯁꯨ ꯂꯩꯌꯦ ꯑꯁꯤꯗ ꯃꯣꯏ ꯋꯥꯀꯤꯡ ꯆꯠ ꯄꯤꯛꯄ ꯄꯤꯛꯑꯦ ꯍꯥꯏ ꯑꯗꯨ ꯑꯩꯈꯣꯏ ꯈꯔꯕꯨꯗꯤ ꯆꯤꯛꯑꯒ ꯑꯗꯨꯝ ꯁꯥꯟꯅ ꯀꯩꯁꯨ ꯀꯥꯏꯗꯦꯗ ꯃꯣꯏꯒꯤ ꯍꯣꯏꯗꯨꯗꯤ ꯑꯗꯣ ꯍꯧꯖꯤꯛ ꯆꯥꯎꯕꯗꯨꯗꯤ ꯑꯁ ꯃꯆꯤꯟ ꯌꯥꯝ ꯆꯥꯎꯕꯅꯤꯅ
ꯍ
ꯄꯨꯔꯒ ꯆꯦꯟꯈꯤꯕꯅꯤꯅꯦ ꯑꯩꯈꯣꯏꯗꯤ ꯑꯗꯨꯝ ꯍꯡꯒꯏ ꯂꯅꯤ ꯑꯁꯣꯏꯁꯦ ꯄꯨꯔꯥ ꯕꯦꯔꯥꯑꯅꯤ ꯁꯅꯕ ꯁꯅꯕ ꯎꯔꯗꯤ ꯑꯗꯨ ꯕꯣꯔ ꯎꯕ ꯌꯥꯗꯕ ꯍꯧꯈꯣꯏ ꯌꯥꯝ ꯂꯩꯌꯦ ꯑꯗꯨꯝ ꯆꯦꯟꯁꯤꯜꯂꯒ ꯑꯁ ꯆꯤꯛꯀꯦ ꯆꯤꯛꯀꯦ ꯇꯧꯕꯅꯦ
ꯅꯣꯏꯁꯨ ꯍꯨꯏꯗꯨꯗ ꯆꯤꯛꯄ ꯌꯥꯗ꯭ꯔꯣꯕ
ꯑꯩ ꯃꯒꯗꯤ ꯇꯧꯅꯤꯡꯗꯦ ꯃꯣꯏꯗ ꯆꯤꯛꯎ ꯍꯥꯏꯕꯅꯦ ꯃꯣꯏꯁꯨ ꯇꯧꯗꯦ
ꯑꯩ ꯉꯛꯇꯤ ꯇꯧꯟꯅꯤꯡꯗꯕ ꯑꯩꯗꯤ
ꯑꯗꯣ ꯍꯨꯏ ꯑꯆꯧꯕ ꯂꯩꯕ ꯃꯣꯏꯗꯣ ꯅꯣꯏ ꯍꯣꯏ ꯍꯨꯏꯗ ꯆꯦꯛꯑꯒ ꯆꯦꯟꯈꯤꯕꯗꯣ ꯃꯄꯨꯗ ꯋꯀꯤꯡ ꯅꯤꯇꯤꯒꯤ ꯑꯗꯨꯝ ꯂꯥꯛꯑꯣ ꯍꯛꯆꯥꯡ ꯐꯕꯅꯦ ꯍꯨꯏꯗꯨꯁꯨ ꯀꯥꯎꯕ ꯌꯥꯗꯦꯀꯣ ꯍꯩꯖꯤꯜꯂꯗꯤ ꯅꯣꯏꯁꯨ ꯍꯥ ꯅꯨꯡꯇꯤꯒꯤ ꯍꯟꯖꯥꯡ ꯑꯍꯥꯎ ꯑꯍꯥꯎꯕ ꯆꯥꯕ ꯌꯥꯔꯦꯕ
ꯎꯝ ꯍꯥꯏꯥꯏ ꯍꯥꯎꯗ꯭ꯔꯔꯤꯅꯦ ꯍꯥꯏꯥꯏ ꯍꯥꯎꯗ꯭ꯔꯔꯤꯅꯦ ꯃꯣꯏꯣꯏ ꯑꯁꯀꯤꯤ ꯑꯃꯨꯛ ꯍꯨꯣꯏꯗꯣ ꯂꯝꯍꯦꯕꯅꯤꯅ ꯂꯥꯛꯇ꯭ꯔꯦꯅꯦ ꯎꯗ꯭ꯔꯦꯅꯦ ꯂꯥꯛꯑꯗꯤ ꯑꯗꯨꯝ ꯎꯒꯅꯤ
ꯋꯥꯀꯤꯦꯗꯣ
ꯃꯣꯏꯗꯣ ꯑꯩꯈꯣꯏꯁꯨ ꯍꯥꯏꯕꯅꯦ ꯑꯁ ꯃꯣꯏꯁꯦ ꯉꯁꯤ ꯈꯛꯇ ꯂꯥꯛꯑꯒ ꯗꯥꯎ ꯌꯥꯝ ꯌꯥꯗꯦꯅ ꯃꯥ ꯍꯥꯏꯥꯏꯅ ꯀꯣꯏꯁ ꯑꯩꯈꯣꯏꯁꯨ ꯀꯗꯥꯔ ꯇꯧꯕ ꯃꯈꯣꯏꯁꯨ ꯀꯗꯥꯔ ꯇꯧꯕ ꯄꯩꯁꯥ ꯀꯥꯞꯄꯁꯨ ꯃꯉꯥ ꯀꯥꯄꯤꯤꯔꯒꯦ ꯍꯥꯏꯔꯒ ꯈꯣꯝ ꯈꯥꯛꯛꯇ ꯀꯥ
ꯅꯣꯏꯁꯦ ꯃꯥꯡꯁꯨ ꯃꯥꯡꯕꯒꯨꯝ ꯇꯣꯡꯁꯨ ꯇꯣꯡꯕꯒꯨꯝ ꯇꯧꯋꯤꯀꯣ
ꯄꯨ ꯏ ꯇꯔ ꯇꯔꯒ ꯂꯩ
ꯍꯣꯏ ꯀꯩ ꯍꯥꯏꯁꯤꯔ ꯅꯨꯡ ꯑꯅꯤꯒꯤ ꯃꯔꯛꯇ ꯍꯥ ꯍꯥꯏꯕꯗꯣ
ꯑꯣ ꯕꯣꯏꯕꯨꯗꯤ ꯃꯣꯏꯅ ꯂꯩꯕꯅꯤꯗ ꯑꯩꯈꯣꯏꯗ ꯈꯪꯗꯦꯌꯥ ꯀꯌꯥꯔꯛ ꯄꯤꯕ꯭ꯔꯥ ꯆꯥꯝꯃꯒꯨꯝꯕ ꯄꯤꯌ ꯃꯥꯜꯂꯦ ꯑꯩꯗꯤ ꯂꯤꯁꯤꯡ ꯑ ꯂꯤꯁꯤꯡ ꯅꯠꯇꯦ ꯃꯔꯤ ꯈꯛꯇ ꯑꯣꯏꯕꯅꯤꯅꯀꯣ ꯃꯣꯏ ꯄꯆꯤꯡ ꯑꯦ ꯑꯁ ꯂꯤꯁꯤꯡ ꯂꯤꯁꯤꯡ ꯍꯥꯏꯍꯦ ꯑꯁ ꯆꯥꯝꯃ ꯆꯅꯤ ꯑꯗꯨꯝ ꯈꯥꯏꯗꯔꯒ ꯃꯣꯏ ꯑꯅꯤ ꯑꯍꯨꯝꯅ ꯂꯩꯕꯅꯦ
ꯅꯨꯅꯨꯡꯉꯔꯦ
ꯎꯝ ꯌꯥꯗ꯭ꯔꯦꯗ ꯁꯤꯦ ꯣꯁꯁꯨ ꯉꯁꯤ ꯍꯥꯜꯂꯒ ꯀꯩꯅꯣ ꯇꯧꯕꯗꯣ ꯄꯝꯄꯨꯔꯒ ꯁꯕꯅꯦ ꯌꯥꯗ ꯍꯥꯏꯒꯤ ꯄꯝ ꯃꯆꯥ ꯂꯩꯕꯀꯣ ꯄꯝꯗꯣ ꯑꯩꯈꯣꯏ ꯗꯥꯒꯤ ꯃꯊꯥꯏ ꯀꯩꯅꯣꯗ ꯂꯩꯕꯗꯣ ꯅꯣꯏ ꯂꯩꯀꯥꯏꯒꯤ ꯁꯤꯗ ꯁ꯭ꯋꯥꯏꯗ ꯑꯩꯈꯣꯏ ꯈ ꯂꯩꯃꯤꯟꯅꯅ ꯃꯥꯒꯤ ꯃꯆꯥ ꯂꯩꯕꯀꯣ ꯄꯨꯔꯒ ꯑꯩꯗꯤ ꯍꯧꯖꯤꯛ ꯍꯥꯡꯝꯕꯗꯣ ꯍꯣꯔꯣꯔꯦꯟ ꯍꯌꯦꯡꯗꯤ ꯑꯝꯇ ꯂꯩꯔꯣꯏ ꯍꯌꯦꯡ ꯑꯗꯨꯝ ꯁꯥꯟꯅꯕ ꯃꯇꯝꯗ ꯑꯗꯨꯝ ꯍꯝꯕ ꯇꯥꯔꯦ
ꯅꯣꯏ ꯁꯤꯗꯤ ꯕꯔꯥ ꯃ ꯅꯣꯏ ꯕꯁꯇ ꯄꯨ ꯦꯔꯥꯅꯤꯍꯦ
ꯑ ꯌꯥꯝ ꯌꯥꯝ ꯌꯥꯝ ꯕꯦꯔꯥ ꯑꯣꯏꯕꯅꯦ ꯑꯗꯨꯁꯨ ꯊꯋꯥꯏ ꯌꯥꯎꯍꯟꯕꯒꯤꯀꯣ ꯑꯗꯨꯝ ꯁꯥꯟꯅꯕꯅꯦ
ꯂ꯭ꯂꯦꯗꯔꯗꯨꯣ ꯂꯥꯎꯊꯣꯑꯒ ꯄ꯭ꯂꯥꯁꯇꯤꯛ ꯍꯥꯟꯖꯤꯜꯂꯒꯁꯤꯅ
ꯅꯪꯗꯤꯅꯦ ꯑꯁꯤ ꯑ ꯕ꯭ꯂꯦꯖꯥꯔꯗꯣ ꯍꯣꯈ꯭ꯔꯗꯤ ꯑꯗꯨꯃꯥꯏꯅ ꯇꯧꯁꯤꯔꯥ ꯈꯪꯗꯦ ꯍꯧꯖꯤꯛ ꯐꯥꯎꯕꯗꯤ ꯌꯥꯝ ꯍꯣꯕꯅꯤ ꯎꯝ ꯎꯄꯥꯏ ꯑꯃ ꯌꯥꯗ꯭ꯔꯁꯨ ꯑꯃ ꯇꯧꯕ
ꯏꯄꯥ ꯆꯧꯧꯕꯁꯨ ꯅꯝꯕ꯭ꯔ ꯀ
ꯠꯇ ꯃꯁꯥ ꯃꯁꯥꯅꯗ ꯃꯤ ꯑꯁ ꯀꯥꯡꯕꯨꯁꯦ ꯑꯅꯤ ꯑꯍꯨꯝ ꯑꯗꯨꯝ ꯂꯥꯛꯑꯒ ꯁꯥꯟꯅꯏꯗ ꯃꯇꯥꯏꯗ ꯃꯇꯥꯏꯗ ꯑꯗꯨꯝ ꯁꯥꯟꯅꯩ ꯀ꯭ꯔꯤꯀꯦꯠꯁ ꯁꯥꯟꯅꯩ ꯃꯤ ꯃꯌꯥꯝꯁꯨ ꯋꯥꯛꯀꯤꯡ ꯑꯗꯨꯝ ꯔꯥꯎꯟ ꯑꯣꯏꯅ ꯆꯠꯂꯤ
ꯅꯣꯏꯒꯤ ꯒ꯭ꯔꯥꯎꯟꯗꯤ ꯑꯦꯛꯁꯔꯁꯥꯏꯁꯀꯤ ꯭ꯔꯥꯎꯟꯅꯤꯅꯦꯍ ꯄꯣꯁꯀꯤꯔꯅꯤꯅꯦ
ꯀ꯭ꯔꯥꯎꯝꯕꯗꯤ
ꯌꯥꯝ ꯅꯨꯡꯉꯥꯏꯅꯦ ꯑꯗꯨꯗꯤ
ꯎꯝ ꯥꯎꯟꯗꯣ ꯆꯥꯎꯁꯨ ꯆꯥꯎꯕꯅꯤꯅ ꯑꯁ ꯑꯗꯨꯝ ꯅꯨꯡꯉꯥꯏ ꯑꯍꯟꯁꯤꯡꯁꯨ ꯑꯗꯨꯝ ꯆꯠꯅꯩ
ꯑꯗꯣ ꯍꯛꯆꯥꯡꯁꯦ ꯀꯃꯥꯏꯅ ꯇꯧꯔꯕꯣ ꯍꯟꯗꯛꯁꯦ ꯑꯗꯨꯗꯤ ꯏꯄꯥ ꯄꯥꯕ꯭ꯔꯣ ꯋꯥꯛꯀꯤꯡꯒꯁꯦ ꯂꯣꯏꯅ ꯅꯣꯏꯗꯤ ꯑꯗꯨꯝ ꯅꯤꯇꯤꯒꯤ ꯇꯧꯕꯅꯤꯅꯀꯣ ꯍꯛꯆꯥꯡ ꯑꯁ ꯌꯥꯝ ꯄꯥꯔꯝꯒꯅꯤꯕ
ꯑꯁꯨꯝꯝ ꯄꯥꯔꯦ
ꯇꯔꯒ ꯍꯥ
ꯑ ꯑꯁ ꯀꯔꯤꯅꯣ ꯈꯪꯗꯦꯅꯦ ꯆꯥꯛ ꯆꯥꯕ ꯅꯨꯡꯉꯥꯏꯅꯕ ꯈꯛꯇꯅꯦ ꯁꯤ ꯆꯠꯂꯤꯁꯦ
ꯍꯣꯏꯅꯦ ꯈꯪꯉꯤꯅꯦ ꯅꯣꯏ ꯆꯥꯛꯀ ꯆꯥꯗꯣ
ꯀꯥꯟꯗ꯭ꯔꯦꯅꯦ ꯑꯗꯨꯒꯤ ꯁꯔꯨꯛꯇ ꯀꯩꯅꯣꯗ ꯕꯣꯔꯗꯤꯡꯗꯒꯨꯝꯕꯀꯣ ꯑꯦꯗꯤꯛꯇꯝꯁꯦ ꯣꯡꯗꯨꯝ ꯊꯝꯕꯗꯨꯅ ꯀꯥꯟꯅꯒꯅꯤꯗ ꯆꯦꯡ ꯌꯥꯝ ꯃꯥꯡꯉꯦꯕ ꯑꯗꯨꯗ ꯂꯩꯕꯗꯤ
ꯍꯣꯏ ꯅꯣꯏꯁꯦ ꯌꯥꯗ꯭ꯔꯦ ꯃꯥꯡꯉꯦ
ꯆꯥꯛ ꯌꯦꯦꯟꯖꯥꯡꯁꯨ ꯌꯨꯝꯗꯒꯤ ꯊꯥꯔꯛꯀꯅꯤ
ꯍ
ꯅꯪ ꯊꯕꯛꯁꯨ ꯃꯇꯝ ꯂꯣꯏꯔꯦꯅꯦ
ꯑꯣ ꯂꯣꯏꯔꯦ ꯆꯠꯂꯅꯤ ꯍꯣꯏ ꯒꯥꯔꯤ ꯉꯥꯏꯕꯅꯦ ꯍꯧꯖꯤꯛ ꯒꯥꯔꯤ ꯆꯠꯅꯕ
ꯒꯥꯔꯤꯗ ꯒꯥꯔꯤꯗ ꯑꯗꯨꯝ ꯆꯠꯄ꯭ꯔꯥ
ꯍ ꯃꯗꯤꯗ ꯍꯧꯣꯏ ꯔꯤ ꯂꯩꯔꯗꯤ ꯔꯤꯗ ꯍꯂ
ꯑꯣ ꯑꯁꯤ ꯊꯕꯛ ꯑꯁꯦ ꯊꯕꯛ ꯆꯠꯄ ꯈꯣꯠꯄꯁꯦ ꯌꯥꯝ ꯂꯦꯝꯃꯤꯅꯦ
ꯍꯣꯏ ꯑꯁ ꯑꯗꯨ ꯍꯣꯏ ꯍꯥꯏꯕꯁꯨ ꯌꯥꯔꯦ ꯈꯔꯖꯤ ꯀꯣ ꯅ ꯃꯣꯏꯒꯤ ꯅꯦꯛꯇꯀ ꯍꯥꯞꯇꯅ ꯇꯧꯗꯕꯒꯤ ꯋꯥꯅꯤꯕ
ꯑ
ꯂꯦꯝꯕꯒꯤ ꯆꯥꯡꯁꯤ ꯏꯪꯕꯒꯤꯁꯤꯗ ꯑꯦꯁꯤꯗꯒꯤ ꯍꯦꯟꯅ ꯅꯨꯡꯉꯥꯏꯕ ꯃꯐꯝꯁꯨ ꯌꯥꯎꯋꯀꯣ
ꯑ
ꯅꯨꯡꯁꯥ ꯌꯥꯝ ꯁꯥꯕꯗꯣ
ꯎꯝ
ꯃꯐꯝꯗ ꯍꯥꯛ ꯆꯪꯉꯗꯤ ꯑꯁ ꯃꯤꯅꯤꯠ ꯇꯔꯥꯒꯨꯝꯕ ꯐꯝꯃꯗꯤ ꯑꯁ ꯏꯪꯕꯅꯤꯅꯀꯣ ꯃꯠꯊꯣꯛꯑꯒ ꯉꯅꯨꯡꯁꯥꯏ
ꯎꯝ ꯑꯁ ꯌꯥꯝ ꯅꯨꯡꯉꯥꯏꯅꯦ ꯃꯇꯝꯁꯤꯗꯤ ꯃꯐꯝꯁꯤꯗꯤ
ꯍ ꯌꯥꯝ ꯅꯨꯡꯉꯥꯏ
ꯏꯪꯉꯒꯅ ꯃꯄꯥꯟꯗ ꯊꯣꯛꯄ ꯁꯥꯔꯒꯅ ꯃꯅꯨꯡ ꯆꯪꯕ ꯑꯁ ꯁꯤꯒꯨꯝꯕ ꯃꯐꯝꯁꯦ ꯄ꯭ꯔꯤꯊꯤꯕꯤꯗ ꯀꯌꯥ ꯂꯩꯇꯕꯅꯍꯦ
ꯂꯩꯇꯦ ꯂꯩꯇꯦ ꯂꯩꯇꯦ ꯂꯩꯁꯨ ꯂꯩꯔꯝꯃꯗꯕ ꯊꯥꯖꯗꯦꯗ
ꯎꯝ ꯎꯝ
ꯑꯗꯣ ꯑꯩ ꯍꯧꯖꯤꯛ ꯊꯕꯛ ꯑꯃ ꯆꯠꯂꯒꯦꯀꯣ
ꯑꯣ ꯑꯗꯨ ꯆꯠꯂꯒꯦ ꯍ ꯍꯣꯏ ꯍꯣꯏ ꯍꯣꯏ ꯑꯗꯣ ꯑꯃꯨꯛ ꯑꯗꯨꯝ ꯐꯣꯟꯅꯁꯤꯀꯣ
ꯑ
ꯎꯝ ꯍꯕꯛꯛꯇꯣ ꯂꯣꯏꯔꯗꯤ ꯆꯂꯣ